ꯍꯂꯣ
ꯍꯥꯎ ꯏꯇꯥꯥꯎ
ꯍꯧꯖꯤꯛꯀꯟꯖꯤꯕꯨ ꯅꯪ ꯄꯥꯎ ꯖꯥꯖꯠ ꯌꯥꯝ ꯇꯥꯏꯗ
ꯇꯥꯎ ꯎꯗꯣ ꯀꯨꯏꯔꯦꯗ ꯀꯔꯝ ꯀꯔꯝ ꯄꯜꯂꯤ ꯃꯣꯏ ꯏꯇꯥꯎ
ꯀꯨꯏꯔꯦ ꯂꯥꯞꯅꯒ ꯂꯩꯅꯒꯤꯕꯩꯔꯥ ꯀꯩꯅꯣ ꯄꯥꯎꯖꯥꯖꯠ ꯌꯥꯝ ꯇꯥꯏꯗ ꯆꯨꯝꯃꯤꯖꯥꯠꯂꯣ ꯃꯤꯅ ꯍꯥꯏꯅꯩꯖꯤꯕꯣ
ꯏꯇꯧꯕꯨ ꯆꯥꯛ ꯆꯥꯔꯕꯅꯦ
ꯆꯥꯛꯁꯦ ꯎꯝ ꯆꯁꯟꯂꯦ
ꯏꯇꯥꯎ ꯀꯔꯤ ꯄꯥꯎ ꯇꯥꯏꯅꯣꯅꯦ
ꯄꯥꯎꯖꯦ ꯖꯠ ꯖꯥꯠ ꯌꯥꯝ ꯇꯥꯏ ꯃꯤꯅꯦ ꯍꯥꯏꯅꯩꯁꯦ ꯆꯨꯝꯖꯥꯠꯂꯣ
ꯎꯗꯕ ꯄꯣꯠꯕꯨ ꯅꯥꯅ ꯇꯥꯕ ꯄꯣꯠꯄꯨ ꯈꯟꯖꯤ ꯂꯨꯅꯨꯗꯥ
ꯑꯗꯣ ꯅꯨꯡꯁꯤꯠꯁꯤꯠꯇꯅ ꯎꯅꯥꯗꯤ ꯂꯦꯡꯗꯕꯅꯤ
ꯍꯦ ꯍꯦ ꯏꯇꯥꯎ ꯇꯝꯅꯔꯝꯕꯒꯤ ꯑꯣꯏꯕꯁꯨ ꯌꯥꯏ ꯀꯩꯗꯧꯔꯥꯒꯦ ꯏꯇꯥꯎ
ꯇꯝꯅꯕꯗꯤ ꯅꯠꯇ꯭ꯔꯦ
ꯕꯨꯠ ꯇꯝꯅꯕꯩ ꯑꯣꯏꯔꯃꯁꯨ ꯌꯥꯏ ꯀꯩꯗꯧꯔꯒꯦ
ꯕꯨꯠꯅꯦ ꯅ ꯅꯠꯇꯦ ꯕꯨꯠ ꯅ ꯅꯠꯇꯦ ꯂꯦꯡꯉꯤ ꯎꯅꯥꯖꯦ ꯕꯨꯠꯅ ꯂꯦꯪꯍꯟꯕ ꯉꯝꯕ ꯎꯅꯥ ꯅꯠꯇꯦ
ꯍꯥꯏꯖꯒꯦꯅꯣ
ꯏꯇꯥꯎꯅ ꯄꯪꯇꯥꯗ ꯇꯥꯁꯤꯟꯕꯤꯁꯦ
ꯑ ꯀꯩꯅꯣ ꯈꯔ ꯍꯥꯏꯔꯛꯎ ꯀꯩꯅꯣ ꯑꯩꯈꯣꯏꯁꯨ ꯈꯪꯍꯧꯒꯦ
ꯑꯁ ꯏꯇꯥꯎ ꯂꯩꯇꯦꯗ ꯂꯩꯇꯦꯗ ꯏꯇꯥꯎꯅ ꯏꯇꯥꯎꯅ ꯍꯦꯜꯜꯂꯤꯕꯅꯤ ꯑꯩꯈꯣꯏ ꯀꯔꯤ ꯈꯪꯒꯗꯣꯔꯤꯒꯦ ꯀꯔꯤꯝ ꯂꯩꯇꯦꯅ ꯏꯇꯥꯎ ꯑꯩ ꯁꯦ
ꯂꯩꯕ ꯂꯩꯇꯕ ꯀꯥꯏꯅ ꯅꯨꯄꯤ ꯆꯤꯆꯦ ꯑꯅꯧꯕ ꯑꯃ ꯀꯣꯏꯌꯦꯅ ꯇꯥꯏꯗ
ꯑꯁ ꯏꯇꯥꯎ ꯀꯅꯥꯅ ꯍꯥꯏꯔꯤꯝꯅꯣꯅꯦ ꯍꯥꯏꯔꯤꯕꯗꯨ ꯃ ꯈꯛꯦꯅꯦ
ꯃꯤ ꯃꯉꯛꯇꯣ ꯀꯛꯎꯅꯣ ꯅꯪꯅ ꯀꯣꯏꯕꯗꯣ ꯑꯗꯨꯅꯦ ꯑꯩꯅ ꯍꯥꯏꯔꯤꯁꯤꯅ
ꯏꯇꯥꯎ ꯂꯩꯇꯦꯗ ꯀꯣꯏꯗꯦꯗ ꯁꯨꯝ ꯋꯥꯔꯤ ꯁꯨꯝ ꯁꯥꯟꯅꯕꯅꯤ
ꯀꯩꯅꯣ ꯋꯥꯔꯤ ꯁꯅꯕ ꯍꯥꯏꯕꯣ ꯅꯨꯄꯥꯒ ꯅꯨꯄꯤꯒꯕꯨ ꯋꯥꯔꯤ ꯁꯨꯝ ꯁꯥꯟꯅꯩ ꯌꯥꯕ꯭ꯔꯣ
ꯏꯃꯅꯦꯕꯤꯗꯤ ꯑꯦꯝꯅꯤ
ꯀꯩꯅꯣ ꯏꯃꯥꯟꯅꯕꯤꯒ ꯑꯃ ꯅꯨꯡꯇꯤꯒꯤ ꯋꯥꯔꯤ ꯁꯥꯟꯅ ꯌꯥꯕ꯭ꯔꯥꯅꯦ
ꯏꯇꯥ ꯍꯧꯁꯤꯃ ꯪ ꯍꯥꯏꯥꯏꯖ ꯍꯥꯏꯁꯤꯦ
ꯃꯤꯅ ꯍꯥꯏꯅꯩ ꯀꯔꯤ ꯍꯥꯏꯅ ꯅꯪꯗꯤ ꯉꯥꯎꯔꯦ ꯍꯥꯏꯅ
ꯎꯝ
ꯅꯨꯡꯁꯤꯕꯤꯗ ꯉꯥꯎꯔꯦꯅ ꯍꯥꯏꯅꯩꯗ ꯅꯪꯖꯦ
ꯃꯤ ꯑꯩ ꯉꯥꯎꯗꯦꯗ ꯏꯇꯥꯎ ꯑꯩ
ꯑ ꯑꯗꯣꯇꯩ ꯆꯨꯝꯕ꯭ꯔꯣ ꯑꯃꯗꯤ ꯅꯣꯏ ꯑꯗꯣꯝꯗꯒꯤ ꯑꯃ ꯈꯪꯅꯩ ꯌꯦꯅ ꯍꯥꯏꯗ
ꯁꯣꯝꯗꯒꯤ ꯑꯃ ꯈꯪꯅꯗꯦꯗ ꯏꯇꯥꯎ ꯄꯪꯉꯥꯏ ꯍꯥꯏꯌꯨꯅꯤꯃꯤ
ꯑ ꯑꯗꯨꯃꯥꯏꯅ ꯍꯌꯦꯡꯉꯦ ꯑꯗꯨꯗ ꯈꯪꯍꯟꯅꯤꯡ ꯈꯪꯍꯟꯅꯤꯡꯗꯕ ꯑꯣꯏꯔꯒꯗꯤ ꯑꯩ ꯀꯩꯁꯨ ꯍꯪꯉꯣꯏ ꯀꯩꯁꯨ ꯀꯥꯏꯗꯦ ꯑꯗ ꯅ ꯍꯦꯛꯇ ꯍꯥꯏꯖꯤꯟꯕꯗꯨꯗꯤ
ꯋꯥꯔꯤ ꯆꯨꯝꯅ ꯁꯥꯟꯅꯕꯅꯦꯝꯅꯤ ꯋꯥꯔꯤ ꯆꯨꯝꯂ ꯁꯅꯝꯅꯦꯃꯤ ꯏꯇꯥꯎ
ꯌꯥꯏꯌꯦꯅꯤ ꯏꯃꯥꯟ ꯕꯤꯅꯤ
ꯆꯨꯝꯅ ꯋꯥꯔꯤ ꯁꯥꯟꯅꯕꯗꯒꯤ ꯑꯣꯏꯔꯛ ꯈꯤꯕ ꯉꯥꯛꯇꯅꯦ
ꯌꯦꯁ ꯑꯦꯁ ꯁꯤꯅꯗꯤ ꯏꯇꯥꯎ ꯄꯨꯊꯣꯂꯛꯎꯗꯅꯦ ꯈꯔ ꯇꯥꯒꯦ ꯑꯩꯈꯣꯏꯁꯨ ꯀꯔꯤ ꯍꯥꯏꯗꯤ ꯑꯩꯈꯣꯏꯁꯨ ꯂꯧꯁꯤꯡ ꯑꯣꯏꯍꯧꯅꯕ
ꯂꯩꯕꯩꯗꯤ ꯌꯥꯝ ꯂꯩꯗ ꯑꯗꯨꯗ ꯅꯪꯒꯤꯗꯣ ꯈꯪꯅꯤꯡꯕꯩ ꯋꯥꯔꯤꯅꯤꯗꯩꯅ ꯑꯩꯒꯤꯗꯤ ꯈꯔꯗꯤ ꯑꯗꯨꯝ ꯂꯩ
ꯈꯔ ꯂꯩꯕ ꯏꯇꯥꯎ ꯑꯃ ꯑꯅꯤꯗ ꯈꯥꯏꯔꯧꯗꯅ
ꯑꯁ ꯊꯗꯣ ꯌꯥꯔꯣꯏꯗ ꯑꯩꯅ ꯄꯤꯅꯤꯡꯉꯦ ꯄꯤꯊꯣꯛꯀꯦꯁꯨ ꯃꯣꯏ ꯃꯁꯥꯅ ꯌꯥꯗꯕꯅꯤꯅ ꯀꯃꯥꯏꯅ ꯇꯧꯅꯤ ꯑꯗ ꯑꯩ ꯅꯠꯇ꯭ꯔꯒꯗꯤ ꯊꯋꯥꯏ ꯊꯥꯒꯦ ꯍꯥꯏꯕ ꯉꯥꯛꯇꯅꯦꯕ
ꯃꯥꯅꯤ ꯃꯥꯅꯤ ꯑꯗꯨꯁꯨ ꯑꯃꯨꯛ ꯆꯨꯝꯃꯤꯅꯤ ꯏꯇꯥꯎꯅ ꯑꯩꯁꯦ
ꯑꯗꯨꯅꯦ ꯑꯗꯨꯅꯅꯦ ꯑꯩꯅ ꯍꯥꯏꯔꯤꯁꯦ ꯍꯥꯏꯗꯤ ꯑꯩꯅꯕꯨꯗꯤ ꯅꯪ ꯅꯨꯡꯁꯤꯈꯦ ꯄꯤꯊꯣꯛꯀꯦ ꯍꯥꯏꯔꯁꯦ ꯃꯣꯏꯅꯗꯤ ꯅꯪꯁꯦ ꯑꯩ ꯅꯠꯇꯕꯅꯤꯅ ꯃꯣꯏꯅ ꯑꯃꯨꯛ ꯅꯨꯡꯁꯤꯔꯣꯏꯗꯣꯏꯅꯦꯕ
ꯑꯗꯨ ꯗꯥꯏꯔꯦꯛꯅꯤ ꯏꯇꯥꯎ ꯗꯥꯏꯔꯦꯛ ꯗꯥꯏꯔꯦꯛ
ꯑꯗꯨꯅꯅꯤꯗ ꯀꯩꯅꯣ ꯃꯃꯤꯡ ꯃꯊꯥ ꯍꯥꯕꯤ ꯆꯕꯤ ꯑꯗꯨ ꯍꯥꯏꯅꯤꯡꯗ꯭ꯔꯒꯁꯨ ꯅꯪꯅ ꯍꯥꯏꯐꯦꯠ ꯄꯥꯎꯗꯨꯐꯥꯎꯗꯤ ꯀꯟꯐꯥꯝ ꯇꯥ ꯌꯥꯏꯅ
ꯆꯥꯎ ꯆꯨꯝꯅ ꯋꯥꯔꯤ ꯁꯥꯟꯅꯕꯅꯦꯃꯤ ꯀꯔꯤꯝ ꯇꯧꯗꯦꯝꯅꯤ
ꯑꯗꯨꯗꯤ ꯅꯨꯄꯤꯗ ꯀꯌꯥ ꯇꯧꯁꯤꯜꯂꯤꯀꯣ ꯑꯩꯅ ꯀꯌꯥ ꯇꯧꯗ ꯌꯥꯎꯒꯤꯖꯅꯤ
ꯏꯁ ꯀꯤꯖ
ꯍꯌꯦꯡ ꯅꯪꯅ ꯊꯝꯃꯣꯏ ꯀꯥꯡꯍꯧꯗꯣ ꯑꯩ ꯌꯦꯡꯕ ꯉꯝꯃꯣꯏ ꯅꯪ ꯅꯪꯃꯛꯅ ꯑꯩꯒꯤ ꯅꯨꯄꯤꯗ ꯍꯦ ꯑꯗꯨꯒꯤ ꯋꯥ ꯍꯥꯏꯅ ꯇꯥꯅꯤꯡꯗꯦꯕ
ꯏꯗ ꯑꯣ
ꯌꯥꯎꯅ ꯄꯉꯥꯏꯔꯂꯦ ꯀꯤꯕ ꯌꯥꯎꯔꯦ ꯇꯥꯎꯗꯤ ꯑꯀꯤ ꯑꯀꯤꯕ ꯋꯥ ꯉꯥꯛꯇ ꯏꯇꯥꯎ ꯉꯥꯡꯉꯤ
ꯑꯩꯒꯤ ꯁꯛꯐꯝ ꯎꯈꯤꯕ ꯅꯨꯄꯤ ꯑꯃꯇꯅ ꯑꯩ ꯉꯁꯤꯐꯥꯎ ꯀꯥꯎꯈꯤꯗꯦ ꯃꯣꯏꯅ
ꯃꯥꯅꯤ ꯃꯥꯅꯤ ꯃꯥꯏ ꯃꯥꯏ ꯅꯨꯄꯥ ꯆꯠꯃꯤꯟꯅꯔꯁꯤ
ꯃꯥꯏ ꯂꯨꯄꯥ ꯇꯔꯃꯤꯟꯅꯁꯦ ꯑꯩꯕꯨ ꯎꯈ꯭ꯔꯕ ꯃꯣꯏ ꯄꯨꯀꯦ ꯑꯣꯜꯂꯦ ꯃꯒꯨꯅꯤ ꯑꯣꯜꯂꯦꯕ
ꯑꯁꯤ ꯅꯨꯄꯥꯁꯤꯗ ꯂꯩ ꯐꯪꯉꯗꯦꯅ ꯎ ꯑꯁꯤ ꯅꯨꯄꯥꯁꯤꯗ ꯂꯩ ꯐꯪꯉꯗꯦꯅ
ꯑꯗꯨꯅ ꯅꯪ ꯍꯥꯏꯌꯣ ꯃꯉꯣꯟꯗꯁꯨ ꯁꯨꯃꯥꯏꯅ ꯐꯖꯕ ꯅꯨ ꯄꯥꯝꯂꯒ ꯋꯥꯔꯤ ꯁꯥꯖꯜꯂꯛꯑꯁꯨ ꯀꯩꯅꯣ ꯑꯩ ꯅꯪ ꯅꯃꯥꯟꯅꯕꯒꯤ ꯑꯗꯨꯅꯦ ꯑꯗꯥꯅꯦ ꯀꯩꯅꯣ ꯍꯥꯏ ꯋꯥ ꯃꯦꯜꯍꯧꯈꯣ
ꯑꯩ ꯁꯨꯃꯥꯏꯅ ꯇꯧꯔꯒꯦ ꯇꯥꯎ ꯑꯗꯨꯗꯤ ꯅꯨꯄꯤꯗꯨꯗ ꯐꯣꯇꯣꯗꯤ ꯊꯥꯔꯒꯦ ꯏꯇꯥꯎꯒꯤ ꯐꯣꯇꯣꯗꯣ ꯁꯤꯅ ꯉꯥꯏ ꯁꯤꯅ ꯉꯥꯏ ꯁꯤ ꯎꯕ ꯈꯣꯠꯄ ꯌꯥꯎꯔꯦ
ꯑꯗꯨ ꯍꯥꯏ ꯐꯁ ꯅꯪꯗꯁꯁꯨ ꯍꯣꯏꯣ
ꯍꯥꯏꯕ ꯅꯠꯇꯦ ꯏꯇꯥꯎ ꯁꯣꯏꯔꯦ ꯁꯤ ꯐꯖ ꯅꯨꯄꯥꯁꯤ ꯅꯪ ꯉꯧꯁꯤꯜꯂꯨꯔꯅꯨ ꯍꯥꯏꯔꯒꯦ
ꯍ ꯁꯤꯈꯤꯗ ꯅ ꯄꯥꯕꯣꯔ ꯅꯨꯀꯣꯅ
ꯁꯤ ꯎꯕ ꯇꯥꯔꯁꯨ ꯅꯪ ꯄꯥꯝꯃꯣꯅ ꯑꯗꯨꯗꯣ ꯐꯣꯇꯣ ꯊꯥꯎꯕꯗꯩ ꯑꯃꯨꯛ ꯍꯪꯒꯠꯂꯛꯑꯗꯤ ꯀꯃꯥꯏꯅ ꯇꯧꯗꯣꯏꯕ
ꯑꯁꯆꯥ ꯑꯗꯨꯨꯁꯨ ꯕꯤꯔꯥꯅꯤꯅꯦ
ꯍꯤꯇꯥꯎꯒꯤ ꯐꯣꯇꯣꯗꯨ ꯊꯥꯔꯨꯔꯦ ꯈꯜꯂꯣ ꯑꯃꯃꯛ ꯁꯤ ꯑꯩꯗꯤ ꯀꯥꯏꯦꯅ ꯑꯃꯨꯛ ꯍꯪꯖꯤꯜꯂꯛꯑꯗꯤ
ꯀꯥꯏꯗꯅꯣ ꯀꯅꯥꯅꯣ ꯀꯃꯥꯏꯅ ꯇꯧꯕꯅꯣ ꯃꯥ ꯑꯣꯗꯦ ꯑꯩ ꯇꯃꯣꯏ ꯌꯥ ꯊꯪ ꯍꯦꯒꯗ
ꯍꯣꯏꯅꯦ ꯑꯗꯨꯒꯤ ꯄꯣꯠꯇꯣꯅ ꯂꯥꯛ ꯐꯣꯇꯣ ꯊꯥꯔꯔꯣꯏꯒꯦ ꯏꯇꯥꯎ ꯎꯍꯜꯂꯔꯣꯏꯒꯦ ꯏꯇꯥꯎ ꯃꯅꯥꯛꯇ ꯂꯥꯛꯇꯅꯕ
ꯀꯥꯅꯤ
ꯏꯗ ꯀ ꯆꯁꯤꯡꯅ ꯂꯥꯛꯄ ꯇꯣꯑꯣ
ꯎꯝ
ꯀꯛꯆꯤꯡꯗ ꯂꯥꯟꯅꯧ ꯏꯇꯥꯎ ꯏꯇꯥꯎꯒꯗꯤ ꯑꯃꯨꯛ ꯏꯇꯥꯎ ꯉꯥꯎꯋꯅꯤ ꯣ
ꯍꯣꯏꯅꯦ ꯀꯩ ꯐꯔ ꯂꯩ
ꯏꯇꯥꯎꯅ ꯂꯥꯛꯒꯦꯅ ꯍꯦꯜꯃꯦꯠꯀꯨꯝꯕ ꯀꯩꯝ ꯎꯄ ꯂꯥꯛꯑꯣ ꯏꯇꯥꯎ ꯃꯥꯏ ꯈꯟ ꯈꯣꯠ ꯇꯧꯔꯒ
ꯆꯣꯛꯁꯥꯂꯥꯅꯤ ꯑ ꯇꯨꯄꯤ ꯐꯜꯕꯤ ꯎꯞꯁꯣꯟ ꯂꯅꯤ ꯈꯥꯂꯣꯏꯗ
ꯍꯣꯏꯗ ꯑꯣ ꯄꯞꯁꯠ ꯎꯕꯗꯥꯔꯝꯃꯣ ꯐꯠ ꯉꯥꯎꯔꯈ꯭ꯔꯗꯤ ꯑꯩꯒ ꯆꯠꯃꯤꯟꯅꯩ ꯀꯥꯏꯅ ꯏꯇꯥꯎꯗ ꯑꯃꯨꯛ ꯉꯥꯎꯁꯤꯜꯂꯛꯑꯗꯤ ꯑꯩꯁꯨ ꯅꯨꯡꯉꯥꯏꯔꯣꯏ ꯏꯇꯥꯎꯁꯨ ꯅꯨꯡꯉꯥꯏꯔꯣꯏꯗꯅ
ꯑꯁ ꯅꯨꯡꯉꯥꯏꯔꯣꯏ ꯁꯤ ꯅꯨꯡꯉꯥꯏꯔꯣꯏꯗ ꯑꯗꯨ ꯀꯗꯥꯗ ꯅꯨꯡꯉꯥꯏꯕ ꯍꯧꯅꯗꯣꯏꯅꯣ ꯑꯗꯨꯣ
ꯑꯗꯨꯗꯨꯅꯤ ꯀꯅꯥꯅꯣ ꯑꯗꯨꯅ
ꯑꯗꯨ ꯎꯝ ꯎꯝ ꯀꯩꯅꯣ ꯀꯔꯤ ꯅꯪꯅ ꯃꯃꯥꯡꯗ ꯑꯉꯥꯡ ꯑꯃ ꯑꯩꯈꯣꯏ ꯁ꯭ꯀꯨꯜꯗ ꯇꯝꯃꯦ ꯍꯥꯏꯕ ꯀꯩꯅꯣ ꯑꯥ ꯀꯅꯥꯗꯅꯣ ꯀꯂꯥꯁ ꯀꯥꯌꯗꯅꫭ ꯀꯥꯎꯔꯤꯅꯤ ꯅꯪꯅ ꯆꯤꯟꯁꯦ ꯀꯩꯅꯣ ꯃꯁꯛ ꯈꯪꯕ꯭ꯔꯥ ꯈꯣꯠꯄ꯭ꯔꯥ ꯀꯥꯏ ꯏꯇꯥꯗ ꯅꯣꯡꯃ ꯎꯠꯂꯝꯕꯗꯣ
ꯏꯁ ꯑꯩꯀꯥꯎꯔꯦꯗꯤ ꯏꯇꯥꯑꯣ
ꯑꯩꯈꯣꯏꯗꯩ ꯕꯦꯁ ꯑꯅꯤ ꯍꯟꯊꯕꯅꯦ ꯍꯥꯏꯕ ꯀꯩꯅꯣꯝꯃ ꯅꯨꯄꯤꯅꯦ ꯍꯥꯏꯁꯦ ꯏꯁꯟꯇꯥꯗꯅ ꯅꯣꯡꯃ ꯁꯤ ꯈꯪꯗ ꯈꯣꯠꯇꯣꯛꯑꯒ ꯇꯧꯔꯒ
ꯑꯗꯨ ꯈꯛꯇ ꯍꯪꯉꯝꯕ꯭ꯔꯥ ꯅꯠꯇꯅ ꯑꯇꯩ ꯀꯩꯀꯩ ꯍꯥꯡꯒꯦ ꯏꯇꯥꯎꯗ ꯉꯥꯎꯔꯦ ꯍꯥꯏꯈꯤꯕ꯭ꯔꯥ
ꯑꯥ ꯀꯩꯅꫭꯗ ꯌꯣꯗ ꯀꯩꯅꯣ ꯇꯧꯔꯛꯏꯦ ꯀꯥꯏꯅ ꯇꯧꯕꯗꯣ
ꯑꯦ ꯂꯤꯑꫭꯗ ꯑꯣꯀꯦ ꯑꯗꯨ ꯀꯩꯗꯧꯔꯕ ꯏꯇꯥꯎ
ꯑꯗꯨꯗꯣ ꯃꯁꯛ ꯐꯖꯔꯕ ꯃꯥꯜꯂꯤꯅꯍꯦ
ꯏꯍꯦꯁ ꯀꯗꯥꯥꯏꯗꯒꯤ ꯐꯖꯗꯗꯤ ꯍꯧꯖꯤꯛ ꯐꯖ ꯌꯦꯡꯕ ꯅꯨꯡꯉꯥꯏ ꯕꯨꯛ ꯕꯨꯛ ꯅꯨꯡꯉꯥꯟꯅ ꯌꯦꯡꯕ
ꯑꯁ ꯑꯗꯨ ꯑꯉꯥꯡꯗꯨꯕꯨ ꯆꯨꯄꯥ ꯀꯣꯏ ꯖꯠꯂꯣ
ꯅꯨꯄꯥꯕꯨꯗꯤ ꯀꯣꯏꯔꯝꯅꯤ ꯏꯇꯥꯎꯅ ꯀꯩ ꯅꯨꯄꯥ ꯀꯣꯏꯔꯕꯣ ꯍꯥꯏꯁꯤꯕꯨ ꯏꯇꯥꯎꯒꯤ ꯁꯛꯇꯨ ꯁꯠꯎꯕꯗ ꯑꯗꯨꯝ
ꯑꯦ ꯍꯧꯖꯤꯛ ꯀꯥꯟ ꯉꯥꯡ ꯁꯦ ꯑꯁ ꯃꯥꯃꯤꯠ ꯄꯥꯛ ꯊꯣꯔꯛꯄꯒ ꯅꯨꯄꯥ ꯀꯣꯏꯕꯩ ꯋꯥꯈꯜ ꯍꯥꯟ ꯂꯣꯏ ꯈꯜꯂꯦ ꯑꯩꯈꯣꯏꯅ ꯃꯤ ꯄꯥꯡꯊꯣꯔꯛꯄꯗꯨꯗꯤ ꯂꯥꯏꯔꯤꯛ ꯂ ꯀꯃꯥꯏꯅ ꯇꯧꯔꯈ ꯄꯥꯁꯤꯒꯦꯅ ꯈꯜꯂꯛꯑꯦ
ꯂꯥꯏꯔꯤꯛꯁꯤ ꯀꯃꯥꯏꯅ ꯄꯥꯕ ꯅꯠꯇꯦ ꯂꯥꯏꯔꯤꯛꯁꯤ ꯀꯃꯥꯏꯅ ꯇꯧꯔ ꯄꯥꯔꯣꯏꯁꯤꯒꯦ ꯀꯔꯝ ꯂꯩꯊꯣꯛꯁꯤꯒꯦ ꯁꯤꯅꯦꯃꯤ ꯑꯩꯈꯣꯏ ꯈꯜꯂꯛ ꯏꯖꯦ ꯅꯣꯡꯃꯩ ꯀꯃꯥꯏꯅ ꯁꯥꯟꯅꯍꯧꯅꯤ ꯅꯣꯡꯃꯩ ꯀꯃꯥꯏꯅ ꯁꯥꯟꯅꯍꯧꯅꯤ ꯏꯔꯨꯞꯄꯁꯤ ꯆꯠꯍꯧꯒꯗ꯭ꯔꯥ ꯏꯔꯨꯞꯄꯁꯤ ꯆꯠꯂꯒ ꯏꯔꯨꯞꯄ ꯆꯠꯂꯒ ꯌꯨꯝꯅ ꯐꯥꯒ ꯗ꯭ꯔ
ꯎꯝ ꯑꯩꯁꯨ ꯁꯀ꯭ꯨꯜꯒꯤ ꯑ ꯄꯨꯈ꯭ꯔꯤ ꯑꯆꯧꯕ ꯃꯦꯠꯆ ꯃꯅꯨꯡꯗꯨꯗ ꯑꯩꯈꯣꯏ ꯏꯔꯣꯏꯁꯤꯜꯂꯤꯅꯦ
ꯑꯣꯏꯌꯦ ꯑꯗꯨꯅꯦ ꯍꯧꯖꯤꯛꯅ ꯑꯃꯨꯛ ꯃꯉꯥꯡ ꯃꯈꯩꯁꯤ ꯃꯃꯤꯠ ꯃꯃꯤꯠ ꯈꯔ ꯈꯔ ꯀꯥꯜꯂꯛꯄꯒ ꯌꯥꯎꯅꯤ ꯍꯥꯏꯇꯥꯔꯦ ꯑꯩꯈꯣꯏꯅꯁꯨ ꯊꯤꯡꯕ ꯉꯝꯕ ꯅꯠꯇꯦ
ꯊꯤꯡꯕ ꯉꯝꯃꯣꯏ ꯀꯥꯟꯁꯨ ꯀꯥꯟꯅꯔꯣꯏꯕ ꯑꯗꯨꯒꯤꯗꯤ ꯑꯗꯨꯗ ꯈꯤꯇꯪ ꯃꯣꯏꯅ ꯚꯥꯞ ꯇꯥꯍꯟꯅꯤꯡꯕ ꯑꯃ ꯂꯩꯕꯗ ꯍꯥꯏꯗꯤ ꯑꯉꯥꯡꯅꯦ ꯅꯍꯥꯛ ꯈꯂꯛꯄꯒꯤ ꯋꯥꯈꯜ ꯊꯥꯖꯕ ꯉꯝꯗꯗꯅꯦ ꯆꯦꯟ ꯆꯣꯡ ꯇꯧꯔꯦꯅ ꯈꯜꯂꯛ ꯈꯣꯠꯂꯣ ꯆꯍꯤ ꯁꯨꯗꯅ ꯃꯥꯡ ꯇꯧꯔꯒꯗꯤ ꯃꯧ ꯋꯥꯅꯤꯗꯅ
ꯑꯗꯨꯅ ꯃꯌꯨꯝ ꯄꯥꯜꯂꯦ ꯈꯜꯂꯣ ꯏꯃꯨꯡꯗꯁꯨ ꯋꯥꯅꯤ ꯅꯠꯇ꯭ꯔꯥ ꯊꯕꯛ ꯑꯃ ꯀꯔꯤ ꯑꯃ ꯇꯧꯔꯒ ꯆꯦꯜꯂꯁꯨ ꯊꯕꯛ ꯑꯃ ꯀꯔꯤ ꯑꯃ ꯇꯧꯔꯒ ꯆꯦꯜꯂꯗꯤ ꯒ꯭ꯟ ꯇꯥꯅ
ꯑꯗꯨ ꯅꯣꯏ ꯑꯩꯈꯣꯏꯅ ꯇꯥꯔꯤꯕ ꯒ꯭ꯌꯥꯟꯁꯤ ꯃꯣꯏꯗꯁꯨ
ꯍꯣꯏ ꯍꯣꯏ ꯃꯥ ꯃꯥꯅꯦ ꯃꯥꯅꯦ ꯑꯗꯨꯕꯨ ꯍꯥꯏꯗꯤ ꯑꯗꯨ ꯀꯌꯥ ꯑꯣꯏꯗ꯭ꯔꯦꯗ ꯍꯧꯖꯤꯛꯀꯥꯟꯁꯦ ꯑꯉꯥꯡ ꯃꯈꯩ ꯃꯌꯨꯝꯁꯤ ꯄꯥꯅꯅꯤ ꯑꯇꯥ ꯑꯇꯥ ꯃꯆꯥ ꯄꯨꯣꯛꯊꯣꯛꯑꯅꯤ
ꯂꯝꯗꯤ ꯍꯦꯂꯤ
ꯑꯗꯒꯤ ꯑꯃꯨꯛ ꯅꯨꯄꯤꯗꯨꯅ ꯑꯃꯨꯛ ꯅꯨꯄꯤꯗꯨꯁꯨ ꯅꯨꯄꯥꯁꯨ ꯆꯞ ꯃꯥꯟꯅꯩ ꯅꯨꯄꯤ ꯑꯇꯣꯞꯄ ꯅꯨꯄꯥ ꯑꯇꯣꯞꯄ ꯑꯃꯨꯛ ꯀꯣꯏꯅꯔ ꯂꯩꯅꯤ ꯇꯨꯃꯤꯟ ꯇꯨꯃꯤꯟꯅ
ꯍ ꯃꯥꯏ ꯃꯥꯒꯤ ꯑꯔꯣꯟꯕꯥ
ꯑꯔꯣꯟꯕ ꯑꯃ ꯇꯧꯔ ꯂꯩꯔꯦ
ꯑꯗꯨꯟꯅꯦ
ꯀ꯭ꯔꯥꯏꯝ ꯊꯣꯛꯄꯑꯩ ꯆꯥꯡ ꯍꯦꯟꯒꯠꯂꯛꯏꯕ ꯑꯗꯨ ꯇꯧꯔꯝꯃꯦꯒ ꯑꯗꯨ ꯇꯧꯔꯝꯃꯦꯒ
ꯃꯧ ꯑꯃ ꯑꯗꯨ ꯇꯧꯔꯝꯃꯦꯀꯥ ꯑꯗꯨ ꯇꯧꯔꯝꯃꯦ ꯀꯥꯅ ꯍꯥ ꯑꯗꯥꯒꯤ ꯂꯩꯁꯥꯕꯤꯗ ꯃꯍꯨꯠ ꯈꯃꯦꯒ ꯑꯗꯨ ꯇꯧꯔꯝꯃꯦꯀ ꯍꯥꯏꯗꯤ ꯃꯌꯨꯝ ꯄꯥꯜꯂꯕ ꯅꯨꯄꯥ ꯃꯆꯥ ꯂꯩꯕ ꯅꯨꯄꯥ
ꯍꯣꯏ ꯍꯣꯏ ꯑꯗꯣ ꯌꯥꯔꯦ ꯃꯇꯝꯁꯦ ꯇꯥꯔꯦ ꯊꯝꯃꯥꯒꯦ ꯀꯣ
ꯃꯇꯝ ꯇꯥꯔꯕꯣ ꯏꯇꯥꯎ ꯑꯦ ꯑꯩꯗꯤ ꯁꯥꯟꯅꯈꯤꯁꯦ ꯍꯥꯏꯔꯒ ꯃꯊꯪꯗ ꯑꯃꯨꯛ ꯁꯥꯟꯅꯔꯁꯤ
ꯍꯣꯏ ꯍꯣꯏ
ꯑꯣꯀꯦ ꯑꯣꯀꯦ